ꯇꯥꯏ ꯇꯥꯏ
ꯑꯧ ꯑꯗꯨꯅꯦ ꯑꯗꯨꯝ ꯑꯩꯁꯨ ꯁꯨꯃꯥꯏꯅ ꯀꯩꯝꯇ ꯆꯪꯉꯗ ꯀꯩꯒꯨꯝꯕ ꯆꯪꯉꯝꯗ ꯇꯥꯔꯒꯗꯤꯨꯛ ꯄꯨꯔꯥ ꯗꯤꯄ꯭ꯔꯦꯁꯟꯅꯦ ꯑꯃꯨꯛ ꯆꯠꯂꯝꯗꯣꯏꯁꯦ
ꯑꯗꯨꯅꯦ
ꯦꯕ ꯀꯩꯅꯣꯒꯤꯗ ꯃꯥꯁꯇꯔ ꯆꯪꯉꯝꯗꯥꯏꯗ
ꯎꯝ ꯅꯪ ꯐꯩꯌꯦ ꯐꯠ ꯂꯅ ꯆꯪꯉꯧꯑꯣꯏꯗꯣ
ꯍꯣꯏ ꯑꯩꯁꯨ ꯁꯨꯝ ꯊꯥꯖꯜꯂꯨꯕꯅꯤꯗ ꯑꯩꯅ ꯃꯥꯁꯇꯔ ꯂꯣꯏꯔꯛꯄꯩꯗꯨꯗ ꯀꯩꯅ ꯁꯨꯝ ꯇ꯭ꯔꯥꯏ ꯁꯨꯝ ꯇꯧꯔꯨꯕꯅꯦ ꯑꯗꯨꯒ ꯎꯆꯤꯟ ꯅꯥꯆꯤꯟ ꯃꯣꯏ ꯀꯧꯔꯛꯑꯦ ꯑꯦꯟꯇ꯭ꯔꯥꯟꯁ ꯀꯩꯀꯩꯗ ꯑꯗꯨꯒ ꯆꯪꯉ ꯊꯥꯔꯨꯕꯅꯦꯕ
ꯀꯌꯥꯗ ꯊꯥꯖꯤꯟꯒꯤꯒꯦ ꯅꯪ
ꯀꯌꯥꯗꯥꯏꯗꯤ ꯑꯣ ꯑ ꯑꯣ ꯊꯥꯖꯤꯜꯂꯛꯑꯦ ꯑꯇꯩ ꯑꯇꯣꯞ ꯀꫭꯏꯁꯨ ꯊꯥꯖꯤꯜꯂꯛꯑꯦ ꯃꯣꯏꯒꯤ ꯑꯦꯗꯚꯔꯇꯥꯏꯖꯃꯦꯟꯒ ꯀꯩꯒ ꯇꯧꯔꯛꯄ ꯀꯥꯟꯗꯨꯗ ꯄꯣꯖꯥ ꯊꯥꯖꯤꯟꯕꯅꯦ ꯑꯩꯣꯏꯁꯦ
ꯎꯝ
ꯗꯨꯃꯥꯏꯅ ꯅꯣꯠꯂꫭꯝ ꯊꯥꯜꯂꯛꯑꯦ ꯁꫭꯝꯅꯥꯀꯟꯗꯤ ꯈꯪ ꯆꯠꯄ ꯆꯠꯄꯗꯣ ꯑꯃꯨꯛ ꯐꯔꯛ ꯇꯥꯔꯦ ꯃꯣꯏ ꯑꯦꯟꯇ꯭ꯔꯥꯟꯁ ꯀꯦ ꯀꯩꯀꯩ ꯀꯧꯔꯛꯄꯅꯦꯕ
ꯎꯝ
ꯑꯅꯛꯄꯁꯤꯗ ꯆꯠꯂꯁꯦꯅ ꯌꯦꯡꯉꯨꯔꯁꯦꯅ ꯗꯥꯎꯗꯣ ꯌꯦꯡꯉꯨꯔꯁꯦꯅ ꯑꯗꯨꯃꯥꯏꯅ ꯇꯧꯔ ꯆꯠꯄꯅꯦ ꯑꯗꯨꯒ ꯀꯃꯥꯏꯅ ꯇꯧꯋꯦ ꯑꯗꯣ ꯑꯇꯩ ꯅꯣꯠꯄꯤ ꯊꯥꯖꯟꯕꯗꯣ ꯊꯥꯕꯩꯗꯤ ꯊꯥꯖꯤꯟꯕꯤ꯭ꯔꯦ ꯆꯠꯇ꯭ꯔꯦꯕ ꯑꯩ ꯇꯣꯏ ꯇꯣꯛꯈꯔꯦꯕ
ꯀꯌꯥꯃꯨꯛ ꯄꯨꯂꯞꯅ ꯊꯥꯖꯤꯟꯈꯤꯒꯦ
ꯑꯗꯨꯝ ꯃꯥ ꯇꯔꯨꯛ ꯁꯌꯦ ꯃꯉꯥ ꯇꯔꯨꯛ ꯁꯨꯕꯗꫭ ꯑꯝꯇ ꯆꯠꯇꯔꯦ ꯕ ꯑꯩ
ꯎꯝ ꯎꯝ ꯎꯝ
ꯑꯗꯨꯃꯥꯏꯅ ꯇꯧꯋꯦ ꯑꯗꯣ ꯁꯦꯟꯇ꯭ꯔꯦꯜꯒꯤꯗꯤ ꯑꯗꯨꯝ ꯃꯣꯏ ꯅꯦꯠꯀꯤ ꯀꯩꯒꯤ ꯇꯧꯔꯒ ꯑꯗꯨꯝ ꯁꯥꯏꯀꯜꯗꯣ ꯑꯗꯨ ꯂꯣꯏꯔ ꯈꯣꯠꯂ ꯑꯗꯨꯝ ꯑꯗꯨ ꯅ ꯇꯧꯔꯗꯤ ꯑꯞꯗꯦꯠꯇꯣ ꯂꯩꯇꯦꯗꯅ
ꯎꯝ
ꯑꯗꯨ ꯄꯕ꯭ꯂꯤꯛꯀꯨꯝꯕ ꯅꯦꯠꯀꯨꯝꯕꯗ ꯉꯥꯏꯗꯕꯤꯗ ꯈꯣꯠꯇꯕꯤꯗ ꯇꯧꯕꯗꯣ ꯑꯗꯨꯃꯥꯏꯅ ꯑꯣꯏꯅ ꯌꯦꯡꯕꯅꯦꯕ ꯑꯩꯅ
ꯑꯗꯨꯅ ꯐꯩꯗ ꯑꯁ ꯑꯩ ꯍꯧꯖꯤꯛ ꯄꯨꯔꯥ ꯃꯊꯥꯅꯦ ꯍꯥꯏꯕ ꯄꯨꯔꯥ ꯁꯥꯔꯤꯁꯦ ꯏꯁꯥꯗꯣ ꯏꯁꯇꯦꯕꯜ ꯑꯣꯏꯗꯕꯩ ꯇꯥꯏꯞꯇꯗ ꯂꯩꯕꯗꯣ
ꯈꯜꯗꯦ ꯑꯗꯨ ꯑ ꯑꯗꯨꯗ ꯍꯧꯖꯤꯛ ꯑꯞꯗꯦꯠ ꯂꯩ ꯇꯥꯔꯒꯗꯤ ꯑꯗꯨꯝ ꯑꯗꯨꯝ ꯀꯩ ꯍꯥꯏꯅꯤ ꯑꯩ ꯁꯦꯂꯦꯟꯗꯁꯨ ꯑꯗꯨꯝ ꯍꯥꯏꯔꯛꯀꯦ ꯑꯗꯨꯒ ꯊꯥꯖꯟꯕ ꯌꯥꯔꯗꯤ ꯑꯗꯨꯝ ꯂꯣꯏ ꯑꯗꯨꯝ ꯑꯦꯅꯤ ꯌꯥꯏꯑꯕ ꯊꯥꯖꯟꯕ ꯇꯝꯕꯨ ꯇꯝꯍꯧꯔꯗꯤ ꯆꯜ ꯍꯥꯏꯕ ꯂꯩꯇꯦ ꯄꯕ꯭ꯛ ꯍꯥꯏꯕ ꯂꯩꯇꯦ ꯥꯄꯔꯥꯏꯕꯦꯠ ꯍꯥꯏꯕ ꯂꯩꯇꯦꯕ
ꯂꯩꯥꯇꯦ ꯂꯩꯇꯦ
ꯃꯥꯅꯦ ꯑꯗꯨꯗ ꯆꯪꯕꯨ ꯆꯪꯈꯤ ꯇꯥꯔꯒꯗꯤ ꯑꯗꯨ
ꯕꯦꯔꯥ ꯀꯥꯏꯌꯦꯁꯦ
ꯍꯣꯏ
ꯑꯩꯈꯣꯏ ꯁꯕꯖꯦꯛꯁꯦ ꯄꯥꯛ ꯌꯥꯎꯒꯟꯗꯦ ꯍꯥꯏꯕ
ꯍꯣꯏ ꯗꯤꯄꯥꯔꯠꯃꯦꯟ ꯌꯥꯎꯗꯕꯁꯨ ꯌꯥꯎꯋꯤꯀꯣ ꯌꯨꯅꯤꯚꯔꯁꯤꯇꯤ
ꯑꯝ
ꯃꯥꯅꯤ ꯃꯥꯅꯤ ꯀꯃꯥꯏ ꯌꯥꯎ ꯇꯕꯁꯨ ꯌꯥꯎꯋꯦ
ꯑꯗꯨꯅꯤ ꯃ ꯊ ꯁꯥꯔꯁ
ꯑꯥ ꯑꯅꯧꯕ ꯌꯨꯅꯤꯚꯔꯁꯤꯇꯤ ꯌꯥꯎꯗꯕꯁꯨ ꯌꯥꯎꯋꯦ ꯑꯗꯨꯒ ꯗꯤꯄꯥꯔꯠꯃꯦꯟ ꯑꯣꯏꯅ ꯍꯥꯡꯗꯣꯛꯇꯕꯁꯨ ꯌꯥꯎꯋꯦꯕ
ꯎꯝ ꯈꯜꯂꯨꯕꯗ ꯑꯩ ꯀꯞꯅꯤꯡꯉꯦ ꯒ꯭ꯌꯥꯟ ꯃꯥꯡꯉꯦ ꯌꯥꯝ ꯀꯃꯥꯏꯅ ꯇꯧꯗꯣꯏꯅꯣ ꯈꯪꯗꯦꯉꯣ ꯑꯁꯦꯡꯕꯒꯤ ꯑꯁ
ꯃꯥꯅꯦ ꯑꯗꯣ ꯅꯨꯄꯤ ꯅꯨꯄꯤꯁꯦ ꯑꯃꯨꯛ ꯊꯕꯛ ꯇꯧꯍꯧꯗ꯭ꯔꯗꯤ ꯑꯃꯨꯛ
ꯌꯥꯗꯦꯁꯨ ꯀꯌꯥ ꯌꯥꯗꯤꯌꯦ
ꯃꯥ ꯍꯥꯏ ꯅꯨꯄꯥ ꯐꯅ ꯌꯥꯝ ꯐꯕ ꯐꯪ ꯇꯥꯔꯒꯁꯨ ꯂꯩꯗꯅ
ꯑꯗꯨ ꯑꯗꯨꯅꯦ
ꯅꯨꯄꯤꯁꯤꯗꯤ ꯑꯗꯨꯝ ꯍꯥꯏꯗꯤ ꯏꯁꯥꯒꯤ ꯑꯣꯏꯅ ꯏꯁꯇꯦꯕꯜ ꯑꯣꯏꯍꯧꯗ꯭ꯔꯗꯤ ꯑꯗꯨꯝ ꯐꯔꯛ ꯇꯥꯏꯌꯦꯕ ꯑꯗꯨꯅ
ꯑꯗꯨꯅꯦ ꯑꯩꯗꯤ ꯁꯤ ꯄꯤ ꯑꯩꯆ ꯗꯤ ꯂꯣꯏꯔꯦ ꯄꯣꯁ ꯆꯣꯡ ꯆꯣꯡ ꯇꯧꯅꯤꯡꯉꯦꯅ ꯈꯜꯂꯤꯕꯅꯤ
ꯃꯥꯅꯦ ꯑꯗꯨ ꯌꯥꯝ ꯌꯥꯝ ꯇꯧꯅꯩꯌꯦ ꯑꯩꯈꯣꯏ ꯁꯦꯅꯤꯌꯔ ꯌꯥꯝ ꯇꯧꯕ ꯌꯥꯝ ꯂꯩꯌꯦ ꯑꯗꯨ ꯃꯣꯏ ꯄꯤ ꯑꯩꯩꯆ ꯗꯤꯁꯨ ꯑꯃꯨꯛꯇ ꯋꯥꯔꯦꯅ ꯂꯩꯁꯦ ꯃꯣꯏꯅ ꯀꯃꯥꯏꯅ ꯇꯧꯕꯅꯣ ꯈꯪꯗꯦ
ꯑꯗꯨ ꯍꯥꯏꯗꯤ ꯄꯤ ꯑꯩꯆ ꯗꯤꯒꯗꯨ ꯆꯍꯤ ꯑꯍꯨꯝꯗꯒ ꯂꯣꯏꯁꯤꯜꯂꯗꯤ ꯑꯗꯨꯝ ꯇꯧꯊꯅꯤꯡꯉꯛꯀꯅꯤꯌꯦ
ꯃꯥꯅꯦ ꯃꯥꯅꯦ ꯍꯦꯕꯤꯠꯇꯣ
ꯑꯗꯨ ꯑꯗꯨꯅꯦ ꯑꯗꯨꯅꯦ ꯑꯩꯈꯣꯏꯒꯤ ꯍꯥꯏꯔꯛꯑꯣ ꯍꯥꯏꯔꯛꯑꯣ
ꯍꯥꯏꯔꯣ
ꯑꯩꯈꯣꯏ ꯁ꯭ꯀꯣꯂꯔ ꯑꯃ ꯂꯩꯔꯝꯃꯦꯕ ꯀꯣ ꯑꯩꯈꯣꯏ ꯇꯝꯃꯤꯀꯥꯟꯗ
ꯑꯥ ꯑꯥ
ꯃꯥꯁꯦ ꯍꯥꯏꯗꯤ ꯃꯥꯁꯇꯔꯁ ꯇꯝꯃꯛꯄꯁꯤꯗꯅꯦ ꯌꯥꯝ ꯊꯤꯅ ꯀꯩ ꯍꯥꯏꯅꯤ ꯐꯨꯜ ꯁꯦꯦꯟꯇꯦꯟꯁ ꯑꯃꯁꯦ ꯐꯖꯅ ꯀꯩ ꯍꯥꯏꯅꯤ ꯄꯥꯕꯐꯥꯎ ꯊꯣꯛꯇꯒꯩ ꯆꯪꯉꯛꯑꯦ ꯍꯥꯏꯌꯦꯕ ꯃꯥꯁꯇꯔ ꯇꯝꯕꯁꯤꯗ ꯑꯗꯨꯒ ꯃꯥꯗꯤ ꯄꯤꯆ ꯁꯤꯁꯦ ꯍꯥꯏꯗꯤ ꯍꯥꯏꯗꯤ ꯏꯁꯥꯒꯤ ꯍꯣꯠꯅꯕ ꯌꯥꯝ ꯀꯟꯕꯗꯣ
ꯍꯍꯠ
ꯑꯗꯨꯒ ꯇꯤ ꯁꯤꯠꯁꯦ ꯑꯩꯈꯣꯏ ꯑꯃꯒꯤꯒꯤ ꯃꯈꯥꯗ ꯇꯧꯈ꯭ꯔꯦꯕꯀꯣ ꯑꯗꯨꯒ ꯄꯤ ꯑꯩꯆ ꯗꯤꯗꯣ ꯂꯣꯏꯔꯀꯥꯟꯗ ꯃꯥ ꯁꯦ ꯍꯧꯖꯤꯛ ꯍꯧꯖꯤꯛꯁꯦ ꯑꯥꯏ ꯑꯥꯏ ꯇꯤꯗ ꯄꯣꯁ ꯇꯧ ꯇꯧꯈ꯭ꯔꯦ ꯍꯥꯏꯕ ꯄꯨꯔꯥ
ꯋꯥ
ꯑꯗꯨꯅꯦ ꯍꯥꯏꯁꯦ ꯒꯨꯋꯥꯍꯥꯇꯤ ꯇꯤ
ꯑꯣ
ꯑꯗꯨꯅ ꯎꯝ ꯎꯝ ꯎꯝ ꯌꯥꯝ ꯊꯤꯅ ꯍꯥꯏꯗꯤ ꯃꯥꯁꯦ ꯎꯔꯀꯥꯟꯗ ꯀꯩ ꯍꯥꯏꯅꯤ ꯃꯥꯏ ꯋꯥꯔꯤꯒ ꯇꯥꯕꯗꯒ ꯋꯥ ꯀꯥꯏꯅꯒ ꯉꯥꯎꯖꯕꯗꯣ ꯍꯥꯏꯗꯤ ꯃꯥꯒꯤ ꯃꯥꯏ ꯃꯑꯣꯡꯗꯣ
ꯃꯥꯅꯤ ꯃꯥꯅꯤ
ꯑꯗꯨꯃꯥꯏꯅꯗꯤ ꯑꯣꯏ ꯍꯣ ꯍꯣ ꯍꯣꯏ ꯑꯗꯨꯅꯦ ꯍꯥꯏꯁꯦ ꯑꯗꯨ ꯃꯥꯅ ꯍꯥꯏꯕꯗꯤ ꯑꯃꯨꯛ ꯑꯩꯈꯣꯏꯒꯤ ꯀꯥꯡꯕꯨꯗ ꯀꯩꯅꯣ ꯄꯤ ꯑꯩꯆ ꯗꯤꯒ ꯇꯧꯔꯁꯦ ꯇꯧꯔꯤꯁꯦ ꯀꯩ ꯍꯥꯏꯅꯤ ꯍꯥꯏꯗꯤ ꯀꯣꯟꯐ꯭ꯔꯦꯟꯁ ꯀꯨꯝꯕꯁꯨ ꯆꯠꯂꯛꯀꯅꯤꯗꯅ
ꯃꯥꯅꯦ ꯃꯥꯅꯦ ꯆꯠꯇꯣꯏꯅꯤ
ꯑꯗꯨ ꯄꯩꯁꯥ ꯀꯩꯀꯥꯗꯣ ꯑꯗꯨꯒꯤ ꯍꯥꯏꯗꯤ ꯑꯗꯨꯒꯨꯝꯕꯗꯣ ꯄꯩꯁꯥ ꯀꯩꯀꯥ ꯖꯤ ꯑꯥꯔ ꯑꯦꯐ ꯀꯩꯀꯥ ꯐꯥꯎꯗ꯭ꯔꯗꯤ ꯑꯦꯝ ꯌꯨꯗ ꯁꯨꯛꯇꯧ ꯇꯧꯔꯨꯅꯣ ꯀꯥꯟꯅꯗꯦ ꯀꯥꯏꯅꯒꯁꯨ ꯍꯥꯏꯌꯦꯕ
ꯑꯥ
ꯑꯗꯨꯒꯤ ꯋꯥꯅꯤꯗ
ꯑꯗꯨꯗꯣ ꯅꯍꯥꯟ ꯑꯩ ꯑꯦꯝ ꯌꯨꯒꯤꯗ ꯃꯣꯏ ꯗꯥꯏꯔꯦꯛ ꯅꯦꯠ ꯐꯥꯎꯕꯗꯨꯁꯨ ꯁ꯭ꯇꯥꯏꯄꯦꯟ ꯈꯔ ꯈ ꯍꯥꯟꯅ ꯄꯤꯔꯝꯕ꯭ꯔꯥ ꯈꯪꯗꯦꯕ
ꯎꯝ ꯂꯨꯄꯥ ꯂꯤꯁꯤꯡ ꯅꯤꯄꯥꯟ ꯅꯤꯄꯥꯟ ꯄꯤ ꯀꯥꯏꯅꯗꯤ ꯇꯥꯏꯌꯦ
ꯑꯗꯨ ꯑꯗꯨ ꯄꯤꯗꯔ꯭ꯦꯅ ꯇꯥꯏꯌꯦꯕꯥꯀꯣ
ꯑꯗꯨꯁꯨ ꯀꯛꯊꯠꯂꯤꯕ
ꯍꯣꯏ ꯍꯣꯏ ꯑꯩ ꯃꯣꯏ ꯆꯦꯟꯃꯤꯁꯤꯂꯥ ꯍꯥꯏꯅ ꯃꯣꯏ ꯍꯤꯁꯇ꯭ꯔꯤ ꯗꯤꯄꯥꯔꯠꯃꯦꯟꯗ ꯍꯧꯖꯤꯛ ꯍꯧꯖꯤꯛ ꯄꯤ ꯑꯩꯆ ꯗꯤ ꯇꯧꯔꯤꯕꯅꯦꯕ
ꯎꯝ
ꯑꯗꯨꯗꯣ ꯃꯥꯗꯣ ꯄꯤ ꯑꯩꯆ ꯗꯤ ꯄ꯭ꯂꯁ ꯑꯦꯁꯤꯁꯇꯦꯟ ꯄ꯭ꯔꯣꯐꯦꯁꯔꯒꯤ ꯑꯗꯨꯃꯥꯏꯅ ꯀꯩꯅꯣ ꯇꯧ꯭ꯔ ꯀ꯭ꯋꯥꯂꯤꯐꯥꯏꯠ ꯇꯧꯈ꯭ꯔꯕꯅꯤ ꯖꯦ ꯑꯥꯔ ꯑꯦꯐ ꯄꯨꯗꯤ ꯐꯪꯗꯕ
ꯎꯝ ꯎꯝ ꯎꯝ
ꯍꯥꯟꯅꯗꯤ ꯏꯁꯇꯥꯏꯄꯦꯟ ꯄꯤꯔꯝꯃꯤꯅꯤꯔꯨ ꯑꯗꯣ ꯍꯧꯖꯤꯛ ꯍꯧꯖꯤꯛꯇꯤ ꯑꯝꯇ ꯄꯤꯗ꯭ꯔꯦꯅ ꯇꯧꯋꯦꯕ ꯑꯩꯉꯣꯟꯗ
ꯑꯁ ꯑꯩ ꯇꯥꯥꯕꯗ ꯅꯤꯡꯉꯦ꯫
ꯈꯪꯗꯦ ꯑꯗꯨꯅꯦ ꯀꯃꯥꯏꯅ ꯇꯧꯔꯤꯅꯣ ꯈꯪꯗꯦ ꯅꯦꯠ ꯐꯧꯗꯤ ꯑꯗꯨꯝ ꯑꯗꯨ ꯌꯥꯝ ꯋꯥꯅ ꯍꯣꯠꯅꯖꯔꯤꯗꯣ ꯄꯤꯕꯤꯕ ꯌꯥꯏꯗꯅ
ꯑꯗꯨꯅꯤ ꯍꯥꯏꯕ ꯑꯦꯝꯌꯨꯁꯦ ꯇꯨꯀꯠꯆꯩ ꯍꯥꯏꯕ
ꯈꯪꯗꯦ ꯀꯃꯥꯏꯅ ꯇꯧꯕꯅꯣ ꯄꯤꯗꯦꯅ ꯇꯧꯋꯦ ꯃꯔꯛ ꯑꯃꯒꯤꯔꯥ ꯅꯠꯇ꯭ꯔꯒꯅ ꯍꯧꯖꯤꯛꯇꯤ ꯄꯤꯔꯕ꯭ꯔꯥ ꯈꯪꯗꯦ ꯃꯃꯥꯡ ꯆꯍꯤ ꯃꯃꯥꯡ ꯇꯨ ꯊꯥꯎꯖꯟ ꯇ꯭ꯋꯦꯟꯇꯤ ꯐꯣꯔ ꯇ꯭ꯋꯦꯟꯇꯤ ꯐꯥꯏꯚ ꯑꯣꯏꯔ ꯃꯥꯜꯂ ꯑꯩꯅ ꯍꯣꯁꯇꯦꯜꯗꯣ ꯍꯣꯁꯇꯦꯜꯗ ꯂꯩꯃꯤꯟꯅꯔꯝꯕꯗꯣ ꯃꯥꯒ
ꯎꯝ
ꯏꯕꯥꯅꯤ ꯍꯣꯁꯇꯦꯜ ꯂꯩꯃꯤꯟꯅꯔꯝꯕꯅꯦ ꯀꯥꯟꯆꯤꯄꯨꯔꯒꯤ ꯑꯃꯗ ꯑꯗꯨꯗ ꯑꯗꯨꯃꯥꯏꯅ ꯍꯥꯏ ꯃꯥꯗꯣ ꯅꯦꯠꯀꯤ ꯀꯩ ꯂꯣꯏ ꯐꯥꯎꯔꯀꯥꯟꯗꯨꯗ ꯏꯁꯇꯥꯏꯄꯦꯟ ꯄꯤꯗꯦꯅꯥ ꯇꯧꯔꯒ
ꯑꯗꯨꯗꯤ ꯑꯗꯨꯝ ꯑꯩꯗꯤ ꯇꯁꯦꯡꯅ ꯑꯁ ꯄꯤ ꯑꯩꯆ ꯏꯁꯀꯣꯂꯥꯔꯁꯤꯞꯀꯤꯁꯨ ꯈꯜꯂꯒꯅꯦ ꯍꯥꯏꯕ ꯗꯤꯁꯦꯝꯕꯔꯗ ꯅꯦꯠ ꯐꯥꯎꯍꯟꯒꯦ ꯈꯣꯠꯍꯟꯒꯦ ꯀꯥꯏꯅꯒ ꯈꯟꯕꯗꯣ
ꯃꯥꯅꯦ ꯑꯗꯣ ꯑꯇꯣꯞꯄ ꯍꯣꯏ ꯑꯇꯣꯞꯄ ꯌꯨꯅꯤꯚꯔꯁꯤꯇꯤꯗ ꯄꯤꯔꯝꯕꯁꯨ ꯌꯥꯏ ꯅꯦꯠ ꯐꯥꯎꯒꯤꯇꯥꯔꯗꯤ ꯕꯥꯥꯏ ꯑꯗꯨꯝ ꯑꯗꯨꯝ ꯑꯗꯨꯝ ꯀꯁꯤ ꯂꯥꯏ ꯑꯗꯨꯝ ꯆꯪꯉꯕꯤꯗ
ꯃꯊꯥ ꯌꯥꯝ ꯁꯥꯏꯗ ꯈꯪꯗꯦꯗ
ꯎꯝ ꯑꯣ ꯍ
ꯎꯝ ꯍꯥꯏꯔꯛꯔ
ꯅꯍꯥꯟ ꯑꯃꯨꯛꯁꯨ ꯃꯃꯥꯡꯒꯤꯗꯨꯗ ꯅꯦꯠ ꯊꯥꯕꯗꯨꯗ ꯌꯦꯡꯉꯝꯕꯅꯦ ꯚꯤꯗꯤꯑꯣ ꯑꯃ ꯃꯣꯏ ꯑꯁꯥꯝ ꯁꯤꯜꯆꯔꯒꯤ ꯌꯨꯅꯤꯚꯔꯁꯤꯇꯤꯗꯨꯗ ꯑꯁꯥꯝ ꯌꯨꯅꯤꯚꯔꯁꯤꯇꯤ ꯍꯥꯏꯇꯥꯔꯦ ꯑꯗꯨꯗ ꯐꯦꯁꯁꯤ ꯇꯧꯔꯒ ꯃꯅꯤꯄꯨꯔꯤꯗ ꯄꯤ ꯁꯤ ꯇꯧ ꯃꯥꯅꯤ ꯑꯗꯨꯒ ꯅꯦꯠꯇꯤ ꯐꯥꯎꯔꯒ ꯃꯣꯏ ꯃꯣꯏ ꯂꯝꯗꯤ ꯑꯁꯥꯃꯤꯁ ꯑꯣꯏꯅ ꯁꯤꯠꯇꯣ ꯀꯩꯝꯇ ꯅꯦꯠ ꯀꯩꯀꯩ ꯀꯩꯝ ꯌꯥꯎꯗꯕ ꯁꯤꯗ ꯃꯣꯏꯒꯤ ꯑꯣꯏꯅ ꯂꯧꯈ꯭ꯔꯦ ꯍꯥꯏꯕ ꯗꯤꯁꯀ꯭ꯔꯤꯃꯤꯅꯦꯁꯟꯒꯨꯝꯕꯨꯛꯀ ꯂꯩ ꯃꯥꯜꯂꯦꯕ
ꯀꯠꯆꯩꯌꯦ ꯑꯣ ꯑꯩ ꯏꯅꯥꯎꯄꯤꯗꯣ ꯇꯝꯃꯦꯕ ꯑꯗꯨꯗ ꯃꯥꯅꯗꯤ ꯂ꯭ꯋꯁꯇꯤꯛꯁ ꯀ ꯁꯣꯗꯤꯗꯣ ꯃꯩꯇꯩ ꯃꯆꯥꯅꯤ ꯀꯥꯏꯅꯒ ꯍꯥꯏꯌꯦꯕ ꯑꯗꯨꯅ ꯑꯗꯨ ꯗꯗꯤ ꯊꯥꯖꯅꯤꯡꯉ ꯑꯩ ꯃꯩꯇꯩ ꯃꯆꯥꯒ ꯑꯣꯏꯔꯕꯅꯤ
ꯌꯥꯅꯤ ꯃꯣꯏ ꯑꯗꯨꯝ ꯀꯟꯁꯤꯗꯔ ꯇꯧꯔꯛꯀꯅꯤ
ꯑꯗꯨꯅꯦ ꯑꯗꯣ ꯑꯇꯩꯒ ꯑꯁ ꯑꯩ ꯃꯊꯥ ꯌꯥꯝ ꯁꯥꯏ ꯈꯪꯗꯦ ꯇꯜꯂꯤꯁꯤꯁꯨ ꯑꯩꯅ ꯍꯥꯏꯗꯤ ꯅꯦꯠ ꯅꯦꯠꯁꯦ ꯄꯨꯔ ꯖꯣꯒꯔ ꯇ ꯍꯜꯂ ꯍꯥꯏꯕ ꯑꯦꯩꯅ ꯍꯥꯏꯗꯤ ꯄꯦꯖꯇ ꯑꯣꯟ ꯁꯦ ꯐꯪꯉꯦ ꯈꯜꯂꯣ ꯑꯗꯨ ꯐꯔꯦ ꯑꯗꯨꯒ ꯃꯣꯏ ꯌꯨꯅꯤꯚꯔꯁ ꯌꯨꯅꯤꯚꯔꯁꯤꯇꯤꯅ ꯑꯃꯨꯛ ꯑꯦꯛꯖꯥꯝ ꯇꯧꯋꯦ ꯍꯥꯏꯁꯦ ꯀꯔꯤꯅꯣ ꯁꯤꯅꯦ ꯑꯩꯅ ꯍꯥꯏꯗꯤ
ꯑꯗꯨꯅꯦ ꯑꯗꯨꯅꯦ ꯁꯦꯟꯇ꯭ꯔꯦꯜꯒꯤ ꯇꯧꯕꯅꯦꯕ
ꯐꯥꯒꯤ ꯌꯥꯝ ꯇꯥꯏ ꯍꯥꯏꯕ
ꯑꯗꯨꯗꯤ ꯍꯣꯏ ꯍꯥꯏꯔ
ꯍꯥꯏꯗꯤ ꯁꯨꯃꯥꯏꯅ ꯇꯧꯅꯤ ꯈꯪꯉꯝꯃꯗꯤ ꯑꯦꯛꯖꯥꯝꯁꯦ ꯑꯗꯨꯝ ꯇꯧꯅꯤ ꯈꯪꯉꯝꯃꯗꯤ ꯑꯗꯨꯒꯤ ꯅꯦꯠꯁꯦ ꯉꯥꯏꯔꯝꯃꯣꯏ ꯍꯥꯏꯕ ꯑꯩꯗꯣ
ꯃꯥꯅꯦ ꯃꯥꯅꯦ
ꯑꯗꯨ ꯑꯗꯨ ꯅꯦ
ꯑꯗꯨ ꯑꯩꯁꯨ ꯍꯣꯏ ꯑꯩꯁꯨ ꯁꯥꯎ ꯑꯩꯁꯨ ꯁꯥꯎꯅꯤꯡꯉꯦ ꯇꯧꯕꯒꯤ ꯅꯦꯠꯇꯤꯗꯨꯗ ꯃꯥꯔꯁꯇ ꯁꯨꯝ ꯑꯩ ꯍꯩ ꯁꯣꯤꯗꯨꯁꯨ ꯐꯅꯌꯥꯝ ꯍꯥꯏꯔꯝꯃꯦꯕ ꯑꯩꯈꯣꯏꯒꯤ ꯁ ꯑꯩ ꯑꯇꯩꯇꯩ ꯀꯦꯇꯦꯒꯣꯔꯤꯒꯤ ꯀꯩꯅꯣꯇꯣ ꯌꯧꯔꯦ ꯑꯩꯒꯤꯗꯣ ꯌꯧ ꯉꯝꯗ꯭ꯔꯦ ꯃꯥ ꯈꯔ ꯋꯥꯠ ꯑꯗ ꯁꯥꯔꯒꯤ ꯃꯈꯥꯗꯗꯤ ꯄꯤ ꯑꯩꯆ ꯁꯤ ꯇꯧꯅꯤꯡꯕꯅꯦ ꯈꯣꯠꯄꯅꯦ ꯇꯧꯕꯗꯨꯗ ꯃꯣꯏ ꯑꯦꯝ ꯌꯨꯒꯤ ꯑꯦꯟꯇ꯭ꯔꯥꯟꯁꯇꯨꯁꯨ ꯉꯉꯥꯏꯔꯣ ꯐꯣꯂꯣ ꯇꯧꯔꯒ ꯑꯦꯟꯇ꯭ꯔꯥꯟꯁꯇꯨꯁꯨ ꯊꯥꯔꯛꯇꯔꯦ
ꯎꯝ ꯍꯌꯦ ꯃꯈꯣꯟꯁꯦ ꯇꯥꯕ꯭ꯔꯥ ꯑꯁꯤꯁ ꯑꯩ ꯏ ꯀꯥꯗꯧꯔꯤꯦ
ꯑꯣ ꯈꯔ ꯈꯔ ꯇꯥꯏ
ꯑ ꯁꯤꯒꯨꯝꯕꯁꯤꯅꯦ ꯍꯥꯏꯕ ꯌꯥꯗ꯭ꯔꯤꯁꯦ ꯕꯦꯛꯒ꯭ꯔꯥꯎꯟ ꯅꯣꯏꯁ ꯍꯥꯏꯅ
ꯑꯣ
ꯇꯂꯅꯦ ꯇ ꯀꯏꯗ
ꯇꯧꯅꯌꯥꯕ ꯑꯗꯨ ꯑꯗꯨꯗ
ꯇꯣ ꯑꯦ ꯆ ꯈꯕ
ꯇꯠꯇꯦ ꯇꯠꯇꯦ ꯍꯥꯏꯔꯛꯑꯣ ꯇꯥꯏ
ꯑꯣ ꯑꯗꯨꯅꯦ ꯑꯗꯨꯃꯥꯏꯅ ꯁꯥꯔꯟꯖꯤꯠꯇꯨ ꯑꯩꯈꯣꯏ ꯍꯩꯁꯣꯗꯤꯤꯗꯨꯗ ꯍꯥꯏꯔꯝꯕꯅꯦ ꯑꯗꯨꯒ ꯅꯦꯠ ꯉꯥꯏꯔꯣ ꯈꯣꯠꯂꯣꯞ ꯇꯧꯔꯑꯦ ꯑꯗꯨꯒ ꯁꯨꯝ ꯑꯩꯁꯨꯣ ꯁꯥꯎꯅꯤꯡꯕ ꯍꯥꯏꯇꯥꯔꯦ ꯑꯗꯨꯗꯨꯅ ꯅꯦꯠ ꯅꯦꯠ ꯉꯥꯏꯗꯨꯗ ꯑꯩ ꯑꯗꯨ ꯆꯪ ꯆꯪꯖꯔꯒꯦ ꯑꯇꯣꯞꯄ ꯃꯣꯏ ꯑꯦꯟꯇ꯭ꯔꯥꯟꯁ ꯊꯥꯕꯗꯣ ꯑꯣꯏꯅ ꯇꯧꯔꯒ ꯑꯗꯨꯃꯥꯏꯅ ꯇꯧꯔ ꯇꯧꯕꯅꯦꯕ ꯑ ꯇꯨꯃꯥꯏ ꯇꯅꯤ ꯇꯨꯡꯉ ꯍꯥꯏꯕꯨꯣꯏ ꯀꯣꯂꯔ ꯑꯣꯏ
ꯎꯝ ꯏꯕꯦꯝꯃ ꯏꯗꯨꯨꯀꯦꯁꯟ ꯗꯤꯄꯥꯔꯠꯃꯦꯟꯒꯤꯗꯤ ꯇꯥꯔꯕ ꯋꯥꯔꯤ ꯑꯁ ꯃꯤꯅꯣꯇ ꯍꯣꯏ ꯇ ꯃꯤꯅꯣꯜꯇꯥ ꯍꯣꯏ ꯗꯤꯄꯥꯔꯠꯃꯟꯅꯦꯕꯀꯣ ꯃꯥꯁꯦ ꯀꯩꯅꯣ ꯑꯩꯈꯣꯏꯒꯤ ꯖꯨꯟ ꯖꯨꯂꯥꯏ ꯇ꯭ꯦꯟꯅꯤ ꯇ꯭ꯋꯦꯟꯤ ꯐꯥꯏꯚꯀꯤ ꯨꯂꯥꯏ ꯖꯨꯟ ꯑꯦꯛꯁꯝꯗꯨꯣ ꯑꯗꯨꯅ ꯑꯦꯁꯇꯦꯟ ꯑꯦꯁꯤꯁꯇꯦꯟ ꯄ꯭ꯔꯣꯐꯦꯁꯔ ꯌꯥꯎꯅ ꯈꯜꯂꯕꯅꯦꯕꯀꯣ
ꯑ ꯑ ꯍꯥꯏ ꯍ ꯀꯩꯅꯣꯅ ꯁꯤꯅ ꯍꯥꯏ
ꯃꯣꯏ ꯑꯣ ꯀꯩꯅꯣ ꯗꯤꯟꯗꯣ ꯑꯗꯨꯅꯅꯦ ꯈꯪꯕ꯭ꯔꯥ ꯍꯥꯏꯗꯤ ꯇꯤꯆꯣꯏꯁꯦ ꯑꯩꯒꯤ ꯃꯥꯁꯦ ꯍꯪꯕ ꯆꯠꯂꯦ ꯂꯨꯕꯅꯦꯕ ꯍꯥꯏꯗꯤ ꯄꯦ ꯆꯦꯁꯨ ꯊꯥꯖꯤꯟꯗꯣꯏꯅꯦ ꯈꯣꯠꯇꯣꯏꯅꯦꯅ ꯇꯤꯆꯔꯁꯦ ꯅꯨꯃꯤꯠꯁꯤꯗ ꯆꯠꯂꯨꯕꯅꯦꯕꯀꯣ ꯑꯗꯨꯒꯅꯦ ꯈꯪꯕ꯭ꯔ ꯀꯩ ꯍꯥꯏꯔꯛꯏꯦ ꯈꯃꯥꯡ ꯃꯣꯏꯗꯤꯟꯗꯨꯅ ꯅꯣꯏ ꯅꯃꯥꯟꯄꯥ ꯀꯩ ꯊꯕꯛ ꯇꯧꯒꯦ ꯍꯥꯟꯅ ꯍꯪꯉꯛꯏ ꯀꯩꯝ ꯍꯥꯏ
ꯑꯦ ꯀꯩ ꯀꯩ ꯆ
ꯑꯗꯨꯒ ꯈꯪꯕ꯭ꯔꯥ ꯍꯥꯏꯗꯤ ꯃꯣꯏ ꯃꯃꯥ ꯑꯣꯖꯥ ꯑꯣꯏꯔꯝꯃꯦ ꯑꯗꯣ ꯃꯣꯏ ꯃꯃꯥ ꯍꯥꯎꯁ ꯋꯥꯏꯐꯅꯦ ꯑꯗꯨꯒ ꯃꯣꯏ ꯄꯄꯥꯗꯣ ꯑꯣꯖꯥ ꯑꯣꯏꯔꯝꯃꯦ ꯔꯤꯇꯥꯌꯔ ꯆꯠꯂꯦ ꯍꯥꯏꯕꯀꯣ
ꯑꯥ ꯑꯥ
ꯑꯗꯨꯒ ꯑꯗꯨꯗꯤ ꯀꯃꯟ ꯃꯦꯟꯅꯤꯅꯤꯀꯣ ꯀꯥꯏꯅꯒ ꯇꯧꯔꯛꯑꯦ ꯑꯩ ꯁꯤ ꯋꯥꯔꯤ ꯇꯥꯕꯗ ꯀꯣ
ꯅ ꯍꯥꯏꯋꯥ
ꯍꯣꯏꯃꯤ ꯍꯣꯏꯃꯤ
ꯀꯣ
ꯑꯗꯒꯤ ꯑꯗꯨꯅ ꯍꯥꯏ ꯁꯤ ꯑꯗꯨꯒꯤꯗꯤꯝꯅ ꯈꯪꯕ꯭ꯔꯥ ꯑꯗꯩꯗꯤ ꯈꯔ ꯂꯩꯔꯒ ꯑꯃꯨꯛꯅ ꯈꯪꯕ꯭ꯔꯥ ꯅ ꯄꯦꯆꯗꯤ ꯇꯧꯅꯤꯡꯉꯦ ꯍꯥꯏꯇꯣꯏꯅꯦ ꯆꯥꯔꯒꯁꯦ ꯈꯔ ꯂꯣꯜꯂ ꯂꯥꯎꯋꯦ ꯑꯦ ꯑꯗꯨꯃꯥꯏꯅ ꯍꯥꯏꯔꯦ ꯑꯦ
ꯐꯖꯗꯦ꯫
ꯇꯥꯕꯗ ꯉꯛꯇ꯭ꯔꯥ ꯍꯥꯏꯕ ꯑꯁꯤꯒꯨꯝꯕꯁꯦ꯫
ꯍꯣꯏ ꯑꯗꯨ ꯃꯥꯗꯤ ꯀꯃꯥꯏꯅ ꯇꯧꯈ꯭ꯔꯒꯦ ꯍꯥꯏꯗꯤ ꯑꯦꯝ ꯌꯨꯗ ꯑꯗꯨꯝ
ꯃꯥ ꯑꯣ-ꯑꯣ ꯃꯥ ꯍꯟꯗꯛꯇ ꯐꯪꯗ꯭ꯔꯦ꯫
ꯍꯥꯏꯗꯤ꯫
ꯄ꯭ꯔꯤ ꯄꯤ ꯑꯩꯆ ꯗꯤ ꯍꯟꯗꯛꯇ ꯈꯟꯈ꯭ꯔꯦꯕ ꯃꯣꯏꯁꯦ ꯍꯥꯟꯅ ꯄꯦꯟꯗꯤꯡꯗ ꯂꯩꯕꯅꯦꯕ ꯃꯣꯏꯒꯤ꯫
ꯑꯣ-ꯑꯣ ꯑꫭ ꯑꯗꯨꯗꯤ ꯃꯥ ꯑꯗꯨꯝ ꯑꯦꯝ ꯌꯨ ꯇꯧꯇꯥꯔꯦ
ꯇꯧꯊꯔ ꯇꯥꯔꯦ ꯍꯣꯏ꯫
ꯐꯔꯦ-ꯐꯔꯦ꯫ ꯑ ꯍꯣꯏ ꯑꯗꯨꯃꯥꯏꯅ ꯀ꯭ꯋꯥꯂꯤꯐꯥꯏ ꯑꯣꯏ ꯂꯥꯏꯌꯦꯕ ꯗꯥꯎ ꯌꯥꯏꯅꯦ ꯃꯥ꯫
ꯑꯗꯨꯅꯦ ꯑꯁ ꯑꯗꯨꯕꯧꯗ ꯌꯥꯗꯦꯗ ꯈꯪꯗꯦꯗ ꯖꯨꯜ ꯖꯨꯟꯒꯤ ꯑꯦꯛꯖꯥꯝꯗꯣ ꯍꯥꯏꯗꯤ ꯖꯨꯟ ꯒꯤ ꯑꯦꯛꯖꯥꯝꯅꯤꯅ ꯃꯃꯥꯡ ꯆꯍꯤꯒꯤ ꯍꯧꯖꯤꯛ ꯃꯦ ꯌꯧꯗꫭ ꯌꯧꯔꯦꯅ ꯆꯍꯤ ꯑꯃꯃꯨꯛ ꯉꯥꯏꯅꯔꯒꯅ ꯍꯥꯏꯕ ꯐꯪꯉꯁꯦ꯫
ꯑ ꯀꯣꯔꯁꯣ ꯍꯧꯗ꯭ꯔꯤꯕꯕ ꯃꯣꯏꯒꯤ꯫
ꯃꯥ ꯍꯟꯗꯛꯇ ꯍꯧꯈꯤꯗ ꯉꯥꯏꯔꯕꯅꯦ꯫
ꯑꯣ ꯀꯩꯅꫭ ꯍꯟꯗꯛꯀꯤ ꯇ꯭ꯋꯦꯟꯇꯤ ꯁꯤꯛꯁꯇ꯫
ꯑꯥ-ꯑꯥꯥ-ꯑꯥ ꯑ ꯇ꯭ꯋꯦꯟꯇꯤ ꯁꯤꯛꯁ ꯑꯥ ꯑꯥ ꯃꯥꯥꯟꯅꯦ ꯍꯟꯗꯛꯀꯤ ꯃꯦꯁꯤꯗ꯫ ꯏꯕꯦꯝꯃ ꯀꯨꯏꯗ꯭ꯔꯤꯕꯅꯦ ꯋꯤꯛ ꯑꯃꯐꯧ ꯐꯥꯔꯝꯒꯤꯔꯣꯏ ꯍꯥꯏꯕ ꯈꯟꯈꯤꯕꯗꯣ ꯍꯣꯏ ꯃꯤ꯫
ꯑꯈꯣꯏꯅ ꯂꯣꯏꯗꯣꯔꯦ ꯇꯧꯔꯤꯁꯦ꯫
ꯑꯗꯨꯅ ꯍꯥꯏꯕꯥ꯫ ꯏꯦꯝꯌꯨꯒꯤ ꯕꯦꯔꯥ ꯍꯥꯏꯁꯦ ꯁꯤ ꯐꯖꯅ ꯍꯥꯏꯕ ꯑꯩꯅ ꯇꯜꯂꯤꯁꯦ꯫
ꯏꯗꯨꯀꯦꯁꯟꯒꯤ ꯍꯣꯏ ꯀꯩꯅꯣꯗꯣ ꯐꯦꯁꯕꯨꯛꯇ ꯀꯩꯗ ꯃꯌꯥꯝ ꯊꯦꯡꯅꯩꯑꯕ꯫ ꯑꯗꯨꯃꯥꯏꯅ ꯏꯔꯥꯡ ꯇꯧꯕꯩ ꯈꯣꯠꯄꯩ
ꯑꯗꫭ ꯏꯕꯥꯅꯤ ꯑꯗꯨꯅꯦ ꯍꯥꯏꯁꯦ ꯍꯥꯏꯔꯛꯑꯣ꯫
ꯍꯥꯏꯗꯤ ꯀꯔꯤꯌꯔꯗꯨ ꯄꯨꯔꯥ ꯊꯨꯞꯆꯟꯕꯤꯕꯒꯤ ꯇꯥꯏꯞꯅꯦꯕ꯫
ꯃꯥꯅꯦ ꯃꯤ ꯃꯣꯏꯗꯤ ꯄꯩꯁꯥ ꯇꯣꯂꯣꯞ ꯆꯥꯔ ꯂꯣꯏꯔꯦ ꯁꯤꯈꯛꯅꯦ ꯍꯥꯏꯕ ꯃꯣꯏ ꯈꯜꯂꯤꯁꯦ꯫ ꯐꯠꯇꯦ-ꯐꯠꯇꯦ ꯑꯣ ꯏꯔꯥꯡ ꯊꯣꯛꯏꯁꯤꯁꯨ ꯋꯥꯔꯤ ꯂꯩꯌꯦꯕ ꯈꯪꯕ꯭ꯔꯥ꯫
ꯍꯣꯏ
ꯍꯥꯏꯗꯤ ꯃꯣꯏꯒꯤ ꯑꯦꯂꯥꯏꯠ ꯁꯕꯖꯦꯛꯇꯣ ꯈꯪꯕ꯭ꯔꯥ ꯍꯥꯏꯗꯤ ꯀꯔꯤꯕ